ꯍꯜꯂꯣ ꯇꯥꯏꯌꯦ ꯇꯥꯏꯌꯦ
ꯀꯩꯅꯣ ꯅꯣꯛꯀꯅꯣꯍꯦ
ꯅꯣꯡꯅꯤꯡꯕꯗꯣ ꯇꯨꯝꯕ ꯍꯧꯒꯠꯄꯒꯤ
ꯑ ꯎꯝ ꯇꯨꯝꯕ ꯍꯧꯒꯠꯂꯗꯤ ꯋꯥꯔꯝꯒꯅꯤꯅꯦ ꯑꯃꯨꯛ ꯄꯣꯊꯥꯔꯣꯅꯦ
ꯇꯨꯝꯕ ꯍꯒꯄꯕꯨ ꯋꯥꯏ ꯀꯅꯥꯅ ꯍꯥꯏꯕ꯭ꯔꯣ
ꯃꯤꯗꯤ ꯎꯝ ꯇꯨꯝꯕ ꯇꯨꯝꯃꯨꯕꯒꯤꯀꯣ ꯋꯥꯕꯒꯤ ꯑꯃꯨꯛ ꯇꯨꯝ ꯍꯧꯒꯠꯂꯒ ꯑꯃꯨꯛ ꯄꯣꯊꯥꯕꯅꯦ
ꯑꯩꯗꯤ ꯇꯨꯝ ꯇꯨꯝꯕ ꯍꯧꯒꯠꯂꯗꯤ ꯌꯥꯝ ꯅꯨꯡꯉꯥꯏꯔꯦ ꯀꯩꯅꯣ ꯇꯨꯝꯕ ꯇꯨꯝꯕ ꯐꯥꯕꯒꯤ ꯋꯥꯗ꯭ꯔꯦ
ꯎꯝ ꯑꯣ ꯅꯪ ꯅꯪ ꯍꯟꯗꯛ ꯅꯨꯄꯤ ꯆꯦꯜꯂꯦ ꯍꯥꯏꯕꯗꯣ ꯅꯪ ꯅꯠꯇ꯭ꯔꯣ
ꯁꯦꯝꯗꯩꯗ ꯅꯪꯁꯨ ꯀꯔꯤ ꯀꯔꯤ ꯀꯔꯥꯏꯗꯒꯤ ꯇꯥꯕ ꯋꯥꯔꯣ
ꯑꯁ ꯅꯪꯁꯨ ꯋꯥꯔ ꯑꯁ ꯅꯪ ꯅꯪ ꯂꯣꯠꯄ ꯃꯥꯜꯂꯦꯗ
ꯄꯣꯇ꯭ꯔꯔꯝꯃꯨꯅꯦ ꯑꯩ ꯅꯠꯇꯦꯗ ꯆꯥꯔꯦ ꯅꯪꯗꯤ
ꯆꯥꯔꯦ ꯍꯧꯖꯤꯛ ꯈꯛꯇꯪ ꯆꯥꯔꯦ ꯑꯩꯗꯤ
ꯀ꯭ꯔꯤ ꯏꯟꯖꯥꯡ ꯆꯥꯕ꯭ꯔꯥ ꯀꯔꯤ ꯃꯊꯦꯜ ꯆꯥꯕ꯭ꯔꯥ
ꯑꯩꯒꯤꯗꯤ ꯂꯣꯏꯅꯃꯛ ꯌꯥꯟꯁꯟꯅꯔꯒ ꯊꯣꯡꯕꯅꯦꯕ ꯀꯩꯅꯣ ꯇꯧꯋꯦ ꯈꯥꯃꯦꯟꯅꯦ ꯑꯂꯨꯅꯦ ꯍꯋꯥꯏ ꯑꯁꯥꯡꯕꯅꯦ ꯑꯗꯨꯒ ꯑꯃꯗꯣ ꯎꯪ ꯇꯤꯂꯧ ꯃꯅꯥꯗꯣ
ꯍꯥꯎꯔꯦꯅꯦ ꯃꯤꯛꯁꯅꯤꯅꯦ ꯑꯗꯨꯗꯤ
ꯍꯣꯏ ꯂꯣꯏꯅꯃꯛ ꯌꯥꯟꯁꯟꯅꯔ ꯍꯣꯏ
ꯍꯥꯎꯕꯅꯦ ꯍꯥꯎꯕꯅꯦ ꯅꯪꯅ ꯊꯣꯡꯕ꯭ꯔꯣ
ꯑꯥ
ꯍꯥꯎꯔꯝꯃꯅꯤ ꯑꯗꯨꯗꯤ
ꯅꯪ ꯀꯩꯟ ꯅꯪꯗꯤ ꯍꯣꯏ ꯍꯥꯎꯇꯕꯗꯨꯕꯨ ꯀꯟꯕꯨꯨ ꯀꯅꯥꯅ ꯎꯝ ꯀꯩꯅꯣ ꯆꯠꯇ꯭ꯔꯣ ꯅꯪꯗꯤ
ꯀꯔꯤ
ꯁꯟꯗꯦ ꯁ꯭ꯀꯨꯜ ꯀꯥꯗ꯭ꯔꯣ
ꯀꯥꯏꯌꯦ ꯂꯣꯏꯔꯦ
ꯑꯣ
ꯑꯦꯞ ꯃꯨꯛ ꯄꯣꯊꯥꯔꯤꯅꯤꯅꯦꯍꯦ ꯑꯗꯨ ꯑꯈꯣꯏ ꯌꯨꯝꯗ ꯃꯤ ꯌꯥꯝ ꯂꯩꯕ ꯐꯣꯟ ꯇꯧ ꯌꯥꯗꯕ
ꯑꯣ꯫
ꯅꯣꯏꯁ ꯌꯥꯝ ꯂꯩꯕ
ꯑꯁ ꯅꯪꯖꯦ ꯅꯪꯁꯦ ꯌꯥꯝꯅ ꯀꯩꯅꯣ ꯇꯧꯋꯤꯗ ꯑꯗꯨꯝ ꯁꯣꯏꯗ꯫
ꯑꯩ ꯀꯩꯌꯦꯕ꯫
ꯂꯥꯡꯉꯦ ꯍꯥꯏꯌꯣ ꯍꯣꯏ꯫
ꯂꯥꯡꯉꯦ꯫
ꯅꯣꯛꯅꯤꯡꯉꯤꯗ꯫ ꯀꯩꯅꯣ ꯑꯩ ꯑꯩꯗꯤꯉꯣ ꯑꯩꯗꯤꯀꯣ ꯍꯟꯗꯛꯁꯦ ꯎꯝ ꯃꯩꯇꯩ ꯂꯣꯟ ꯉꯥꯡꯒ꯭ꯔꯗꯤ ꯍꯩꯅꯗꯕꯗꯣ꯫
ꯎꯝ꯫
ꯑꯩꯗꯤ ꯃꯪꯗꯐꯥꯎ ꯆꯣꯏꯔꯣ ꯆꯣꯏꯔꯣꯜ ꯂꯣꯟꯕꯗꯣ ꯃꯩꯇꯩ ꯂꯣꯟꯗ ꯂꯣꯜꯂꯦ꯫
ꯑꯣꯏꯔꯝꯅꯤ ꯑꯣꯏꯔꯝꯅꯤ꯫ ꯅꯪꯗꯤ ꯈꯔꯒ ꯄꯥꯝꯖꯕꯒ ꯅꯪꯗꯤ ꯐꯤꯔꯣꯟꯒꯨꯝꯕ ꯑꯗꯨ ꯈꯔ ꯄꯥꯝꯖꯕꯒ꯫ ꯃꯪꯗꯒꯥ ꯈꯔ ꯇꯧꯔꯝꯅꯤ꯫
ꯂꯣꯏꯔꯦ꯫ ꯑꯦ ꯃꯪꯗꯐꯥꯎ ꯃꯩꯇꯩꯂꯣꯟ ꯉꯥꯡꯉꯦ ꯆꯣꯏꯔꯣꯜ ꯂꯣꯟꯕꯁꯨ ꯃꯩꯇꯩꯂꯣꯟ ꯉꯥꯡꯉꯦ꯫ ꯑꯗꯣ ꯑꯈꯣꯏ ꯑꯈꯣꯏ ꯀꯥꯡꯕꯨ ꯑꯗꯨꯝ ꯋꯥꯔꯤ ꯁꯥꯟꯅꯕꯗꯁꯨꯀꯣ ꯃꯩꯇꯩꯂꯣꯟ ꯉꯥꯛꯇꯅꯦ ꯑꯩꯅ ꯇꯧꯔꯤꯁꯦ ꯑꯩ ꯌꯥꯗ꯭ꯔꯦꯕ꯫
ꯎꯝ ꯑꯣꯏꯔꯝꯅꯤ ꯑꯣꯏꯔꯝꯅꯤ ꯉꯥ ꯐꯥꯕ ꯆꯠꯁꯤꯔꯣ꯫
ꯀꯥꯏꯗꯅꯣ꯫
ꯂꯧꯗ꯫
ꯌꯥꯏꯌꯦ ꯑꯩ ꯑꯗꯣ ꯀꯩꯅꯣꯗ ꯀꯩꯅꯣꯒꯨꯝꯕꯗ ꯊꯪꯖꯥꯒꯨꯝꯕ ꯅꯨꯃꯤꯠꯇ ꯆꯠꯁꯦ꯫
ꯌꯥꯏꯅꯦ ꯑꯗꯨꯁꯨ꯫
ꯃꯣꯔꯅꯤꯡ ꯃꯣꯔꯅꯤꯡꯗ ꯑꯃꯨꯛ ꯆꯠꯀꯗꯣꯏꯕ꯫
ꯉꯥ ꯐꯥꯕꯁꯦ ꯑꯌꯨꯛꯇ ꯆꯠꯅꯕ꯭ꯔꯣ꯫
ꯑꯩꯅ ꯍꯥꯏꯗꯤ ꯊꯪꯖꯥꯗ ꯆꯠꯂꯗꯤ ꯃꯣꯔꯅꯤꯡꯗ ꯑꯃꯨꯛ ꯅꯣꯡꯃꯥꯏꯖꯤꯡ ꯅꯣꯡꯃꯤꯠꯇ ꯃꯣꯔꯅꯤꯡꯗ ꯑꯃꯨꯛ ꯆꯥꯕ ꯌꯥꯔꯦꯗꯅ꯫
ꯍꯣꯏ ꯑꯗꯨ ꯈ ꯈꯪꯗꯦꯀꯣ ꯑꯗꯨ ꯑꯃꯨꯛ ꯍꯥꯏꯔꯛꯑꯣ
ꯑꯩꯗꯤ ꯆꯠꯄꯗꯣ ꯀꯅꯥ ꯀꯅꯥ ꯆꯠꯇꯣꯏꯅꯣ
ꯃꯤ ꯃꯔꯤ ꯃꯉꯥ ꯑꯣꯏꯗꯤ ꯌꯥꯔꯦ ꯀꯩꯅꯣ
ꯑꯣ ꯀꯅꯥ ꯀꯅꯥꯅꯣ ꯑꯗꯣ
ꯈꯪꯗꯦ ꯃꯇꯝ ꯌꯧꯔꯒ ꯈꯪꯉꯅꯤ
ꯑꯁꯍꯦ ꯅꯃꯥꯟꯅꯕꯗꯣ ꯌꯥꯎꯔꯗꯤ ꯇꯜꯂꯦꯀꯣ
ꯑꯩꯩꯁꯨ ꯇꯜꯂꯦ
ꯃꯥꯕꯨꯔꯣ
ꯅꯠꯇꯦ ꯂꯣꯏꯅꯃꯛ
ꯑꯗꯨꯗꯤ ꯅꯊꯟꯇ ꯆꯠꯂꯣ
ꯊꯟꯗꯗꯤ ꯆꯠꯄ ꯇꯟꯕꯗꯣ ꯀꯗꯥꯏꯗꯒꯤ ꯏꯊꯟꯗ ꯐꯥꯕ ꯌꯥꯅꯤ ꯑꯉꯥꯎꯕꯒꯤ ꯇꯥꯏꯞꯇ ꯏꯊꯟꯇ ꯆꯠꯀꯗ꯭ꯔꯣ
ꯅꯪꯒ ꯍꯦꯛ ꯍꯦꯛ ꯇꯤꯟꯅꯕ ꯅꯨꯄꯥꯗꯣ
ꯑꯥ
ꯑꯩꯈꯣꯏ ꯑꯩꯈꯣꯏ ꯀꯥꯡꯕꯨꯗꯣ ꯑꯩꯈꯣꯏ ꯏꯃꯥꯟꯅꯕ ꯅꯪꯒ ꯇꯤꯟꯅꯕꯗꯣ
ꯑꯥ
ꯑꯁ ꯑꯗꯨꯁꯨꯀꯣ ꯋꯥꯔꯤ ꯁꯥꯁꯦ ꯁꯥꯁꯦ ꯍꯥꯏꯌꯦ
ꯑꯩꯒ ꯇꯤꯟꯕꯟ ꯑꯩꯒ ꯇꯤꯟꯅꯕ ꯅꯣꯏ ꯑꯣ ꯈꯪꯉꯦ ꯈꯪꯉꯦ ꯂꯣꯏꯔꯕ ꯃꯥꯗꯤ ꯃꯥꯗꯤ ꯐꯖꯅ ꯇꯧꯔꯝꯅꯤ
ꯍꯣꯏ ꯍꯟꯗꯛ ꯇꯧꯕ ꯃꯥꯜꯂꯦꯀꯣ ꯃꯥꯁꯨ ꯎꯝ ꯑꯩꯉꯣꯟꯗ
ꯉꯔꯥꯡꯗꯒꯤ ꯍꯧꯕꯅꯦꯕ ꯃꯥꯗꯣ
ꯑꯩꯗꯤ ꯀꯨꯏꯔꯦ
ꯎꯝ ꯑꯗꯨꯗꯤ ꯅꯪꯗꯤ ꯈꯔ ꯇꯧꯔꯛꯑꯝꯅꯤ
ꯑꯩꯅꯀꯣ ꯏꯃꯥꯟꯅꯕ ꯏꯃꯥꯟꯅꯕ ꯏꯃꯥꯟꯅꯕꯤꯁꯤꯡꯒꯤ ꯂꯣꯏꯅꯃꯛ ꯍꯥꯏꯕꯤꯕꯅꯦꯕꯀꯣ ꯑꯗꯨꯗꯒꯤ ꯂꯣꯏ ꯁꯟꯗꯣꯛꯈ꯭ꯔꯦ ꯑꯃꯨꯛ ꯑꯩꯈꯣꯏ ꯈꯨꯟꯗꯀꯣ
ꯑꯥ ꯐꯔꯦ ꯀꯩꯅꯣ ꯑꯐꯕꯗꯤ ꯂꯣꯏꯅ ꯇꯧꯃꯤꯟꯅꯕꯅ ꯐꯠꯇ꯭ꯔꯣ
ꯃꯣꯏꯗꯣ ꯍꯥꯟꯅꯗꯤꯀꯣ ꯍꯥꯟꯅꯗꯤ ꯃꯣꯏꯁꯦ ꯑꯩꯕꯨ ꯊꯥꯖꯗꯦꯕ ꯑꯩꯅꯗꯤ ꯑꯩꯅꯗꯤ ꯑꯩꯁꯨ ꯑꯗꯨꯒꯨꯝꯕꯗꯣ ꯐꯠꯇꯕ ꯑꯣꯏꯔꯗꯤ ꯇꯧꯔꯣꯏꯕꯀꯣ
ꯎꯝ
ꯐꯖꯅ ꯍꯡꯗꯣꯛꯑꯒ ꯇꯧꯕꯅꯦꯕꯀꯣ ꯑꯩꯁꯨꯀꯣ
ꯑꯥ ꯑꯥ ꯅꯪꯅ ꯁꯟꯗꯣꯛꯑꯕꯅꯤꯅ ꯅꯪꯒꯤ ꯕꯣꯔꯗꯤ ꯌꯥꯝ ꯐꯪꯉꯅꯤ
ꯑꯥꯍꯥ ꯐꯪꯗꯦ
ꯅꯍꯥꯟ ꯅꯍꯥꯟ ꯅꯍꯥꯟ ꯅꯣꯏ ꯀꯣꯏꯕ ꯆꯠꯄꯗꯨ ꯅꯨꯡꯉꯥꯏꯔꯝꯅꯤꯅꯦ
ꯍꯣꯏ ꯅꯨꯡꯉꯥꯏꯌꯦ ꯑꯩ ꯁꯥꯏꯀꯜ ꯊꯧꯕꯗꯣ ꯑꯁ ꯂꯣꯏꯅꯃꯛ ꯈꯣꯡꯒꯗꯣ ꯂꯣꯏꯅꯃꯛ ꯅꯥꯔꯦ ꯑꯩꯗꯤ
ꯎꯝ ꯑꯣꯏꯔꯝꯅꯤ ꯅꯪ ꯍꯩꯁꯨ ꯍꯩꯇ꯭ꯔꯒ ꯀꯔꯤꯒꯤ ꯊꯧꯕ꯭ꯔꯣ
ꯍꯩꯌꯦꯍꯦ ꯍꯩꯑꯦ ꯑꯩ ꯍꯩꯑꯦ
ꯅꯪ ꯍꯩꯒꯗꯕ ꯊꯥꯖꯗꯦꯗ ꯑꯃ ꯅꯆꯦ ꯑꯃꯗꯨꯗꯤ ꯍꯩꯔꯝꯅꯤ
ꯎꯝ ꯏꯆꯦ ꯑꯅꯤ ꯍꯩꯌꯦ ꯏꯅꯥꯎꯅꯨꯄꯤ ꯈꯛꯇꯡ ꯉꯥꯏꯔꯦ ꯍꯩꯇꯕꯗꯤ
ꯅꯆꯦ ꯅꯆꯦ ꯑꯍꯟꯗꯨꯗꯤ ꯃꯈꯣꯡ ꯅꯥꯕꯒꯤ ꯀꯤꯗꯕ꯭ꯔꯣ
ꯑꯗꯨꯝ ꯊꯧꯋꯦ ꯃꯥꯁꯨ
ꯑꯨꯝ
ꯏꯅꯥꯎꯅꯨꯄꯥ ꯑꯩꯗꯤ ꯈꯨꯠ ꯑꯃꯈꯛꯇ ꯊꯧꯕ ꯍꯩꯇꯦꯕꯀꯣ
ꯎꯝ
ꯑꯗꯣ ꯈꯨꯠ ꯑꯃ ꯈꯨꯠ ꯑꯃ ꯊꯧꯔꯗꯤꯀꯣ ꯑꯦꯛꯁꯤꯗꯦꯟ ꯊꯣꯛꯀꯦ ꯇꯧꯋꯦꯕ ꯑꯩꯗꯤ
ꯎꯝ ꯑꯗꯣ ꯅꯪ ꯒꯥꯔꯤ ꯃꯆꯥꯗꯤ ꯊꯧꯕ ꯍꯩꯇ꯭ꯔꯣ
ꯑꯁ ꯇꯝꯕꯤꯌꯣ ꯍꯥꯏꯔꯒ ꯇꯝꯕꯤꯗꯦ
ꯇꯝꯃꯨ ꯀꯩꯅꯣ ꯒꯔꯤ ꯝꯆꯥ ꯍꯩꯔꯗꯤ ꯅꯪ ꯅꯊꯟꯇ ꯑꯣꯏꯔꯁꯨ ꯑꯗꯨꯝ ꯀꯣꯏꯕ ꯆꯠꯄ ꯌꯥꯔꯦ
ꯑꯩꯁꯦ ꯃꯩꯇꯩꯂꯣꯟ ꯉꯥꯡꯉꯤ ꯀꯥꯟꯗ ꯑꯩꯁꯦ ꯄ꯭ꯔꯦꯛꯇꯤꯀꯦꯜ ꯐꯥꯎ ꯁꯤꯟꯒꯠꯅꯤ ꯈꯪꯗ꯭ꯔꯦ ꯍꯥꯏꯕ ꯑꯩꯗꯣ ꯑꯍꯥ
ꯐꯔꯦ ꯐꯔꯦ ꯁꯤ ꯁꯤꯗ ꯐꯨꯜ ꯐꯣ ꯐꯣꯀꯁ ꯄꯤꯔꯤꯁꯤ ꯐꯔꯦ ꯅꯪ ꯁꯨꯃꯥꯏꯟ ꯇꯧꯒꯗꯝꯅꯦ ꯑꯗꯣ ꯑꯍꯝ ꯑꯁ ꯁꯤꯡꯖꯨꯒꯨꯝꯕ ꯆꯥꯔꯗꯤ ꯍꯥꯎꯔꯅꯤꯍꯦ
ꯍꯧꯖꯤꯛꯔꯣ
ꯎꯝ
ꯆꯥꯎ ꯀꯩꯅꯣ ꯅꯣꯏꯗꯤ ꯑꯣ ꯈꯨꯟꯗ ꯂꯩꯕꯅꯤꯅ
ꯎꯁꯣꯏꯗꯣ ꯇꯧꯔꯒ ꯇꯧꯔꯗꯤ ꯍꯥꯎꯔꯅꯤ ꯑꯗꯨ ꯁꯦꯝ ꯁꯦꯝꯅꯤꯡꯉꯥꯏꯗꯤ ꯇꯜꯂꯦ ꯍꯥ
ꯑꯩꯒꯤ ꯄ꯭ꯔꯦꯛꯇꯤꯀꯦꯜ ꯏꯕꯤꯒꯦꯔꯥ
ꯀꯗꯥꯏ ꯗꯒꯤꯅꯣꯗ ꯑꯩ ꯑꯩ ꯑꯩ ꯊꯕꯛ ꯌꯥꯝꯃꯦ ꯍꯉꯣꯏꯗꯤ ꯏꯕ ꯌꯥꯝ ꯂꯥꯏꯕꯅꯤ ꯏꯌꯣ
ꯅꯪꯁꯨ ꯍꯪꯉꯣꯏ ꯆꯥꯏꯀꯣ
ꯑꯁ ꯍꯥꯎꯕꯅꯦ ꯍꯪꯉꯣꯏꯗꯤ ꯍꯥꯎ ꯍꯥꯎꯕꯅꯦ ꯌꯥꯝ ꯍꯥꯎꯕꯅꯦ
ꯑꯁꯨꯝ ꯃꯀꯣꯛ ꯀꯩꯒꯥꯗꯤ ꯆꯥꯅꯤꯡꯗꯦꯗ
ꯑꯁ ꯑꯗꯨꯗꯤ ꯀꯛ ꯀꯗꯧꯅꯦ ꯍꯦ ꯃꯁꯛ ꯃꯁꯛ ꯌꯦꯡꯉꯗꯤ ꯆꯥꯅꯤꯡꯗꯦꯕ ꯑꯗꯣ ꯃꯥꯒꯤ ꯎꯝ ꯃꯈꯥꯒꯤꯗꯣ ꯌꯦꯡꯉꯗꯤ ꯏꯁ ꯃꯣꯏꯒꯤ ꯃꯁꯜ ꯃꯌꯥꯝꯗꯣ ꯌꯦꯡꯉꯗꯤ ꯍꯥꯎꯅꯤꯍꯦ
ꯐꯖꯅ ꯉꯧꯔꯒꯗꯤ ꯍꯥꯎꯋꯦꯀꯣ ꯑꯗꯣ ꯅꯣꯏ ꯍꯧꯖꯤꯛꯁꯦ ꯍꯪꯉꯣꯏ ꯊꯣꯛꯄ ꯃꯇꯝꯔꯣ
ꯎꯝ ꯊꯣꯛꯄ ꯍꯧꯔꯅꯤ
ꯑꯁ
ꯑꯥ ꯃꯣꯏ ꯑꯁꯣꯝ ꯁꯣꯝꯈꯥ ꯃꯅꯤꯡ ꯀꯥꯡꯕꯨꯗꯨꯗꯤ ꯑꯥ ꯅꯨꯡꯗꯥꯡ ꯋꯥꯏꯔꯝ ꯆꯩ ꯑꯃ ꯄꯥꯏꯔꯒ ꯑꯗꯨꯝ ꯐꯥꯕ ꯆꯠꯂꯦ ꯍꯥꯏꯌꯦ
ꯑꯣ ꯅꯪꯗꯤ ꯍꯟꯗꯛ ꯀꯩꯀꯩ ꯇꯧꯔꯒ ꯂꯩꯒꯦ
ꯑꯩꯔꯣ
ꯑꯥ
ꯑꯩꯁꯦ ꯍꯟꯗꯛ ꯑꯁ ꯌꯥꯝꯃꯦꯗ ꯇꯧꯕ ꯌꯥꯕ ꯑꯗꯨꯝ ꯇꯧꯔꯦꯗ ꯒ꯭ꯌꯥꯟ ꯃꯥꯟ ꯇꯥꯗꯦꯗ
ꯑꯣ
ꯒ꯭ꯌꯥꯟ ꯃꯥꯟ ꯇꯕ ꯄꯨꯟꯁꯤ ꯅꯠꯇꯦꯅꯦ ꯆꯥꯛ ꯆꯥꯔꯦ ꯆꯥꯛ ꯆꯥꯔꯦ ꯍꯤꯡꯕ ꯄꯨꯟꯁꯤꯅꯤ ꯁꯣꯔ ꯍꯣꯟꯕꯒꯤ ꯍꯤꯡꯕꯅꯤ ꯒ꯭ꯌꯥꯟ ꯇꯥꯅ ꯍꯤꯡꯕꯗ ꯑꯃꯨꯛ ꯏꯔꯨꯔ ꯈꯔ ꯒ꯭ꯌꯥꯟ ꯇꯥꯏꯅꯦ ꯏꯔꯨꯗ꯭ꯔꯗꯤ ꯒ꯭ꯌꯥꯟ ꯇꯥꯗꯦ ꯌꯥꯝ ꯅꯣꯛꯅꯤꯡꯕ꯭ꯔꯣ
ꯀꯩꯅꯣ ꯑꯩꯒꯤꯁꯦ ꯌꯥꯗ꯭ꯔꯦ꯫
ꯐꯥꯒꯤꯔꯣ ꯑꯩꯅ ꯍꯥꯏꯁꯤ ꯌꯥꯝ ꯅꯣꯛꯅꯤꯡꯕ ꯇꯧꯋꯤ
ꯅꯪ ꯑꯩꯒꯤ ꯔꯤꯆꯥꯔꯖ ꯍꯥꯞꯄꯤꯒꯦꯔꯣ?
ꯍꯩꯅꯧ ꯆꯥꯅꯤꯡꯗ꯭ꯔꯣ?
ꯑꯩꯗꯤ ꯍꯩꯅꯧ ꯆꯥꯕꯗꯣ ꯄꯦꯜꯂꯦ꯫
ꯑ ꯃꯨꯟꯕ ꯆꯥꯅꯤꯡꯗꯦ ꯃꯨꯟꯗꯕ ꯆꯥꯅꯤꯡꯉꯤ꯫
ꯑꯩꯗꯤ ꯃꯨꯟꯕꯁꯨ ꯆꯥꯏꯌꯦ ꯃꯨꯟꯗꯕꯁꯨ ꯃꯨꯟꯗꯕꯁꯨ ꯆꯥꯏꯌꯦ ꯑꯅꯤꯃꯛ ꯆꯥꯏꯌꯦ꯫
ꯃꯨꯟꯗꯕꯗꯣ ꯎꯝ ꯎꯃꯣꯔꯣꯛꯀ ꯃꯦꯠꯂꯗꯤ ꯑꯁ ꯍꯥꯎꯔꯅꯤ ꯑꯗꯨꯒ ꯅꯨꯡꯗꯥꯡꯗ ꯇꯣꯏꯂꯦꯠꯇ ꯁꯤꯎ ꯁꯤꯎ ꯇꯧꯔꯒ ꯑꯁ
ꯑꯗꯨ ꯎꯝ ꯀꯩꯅꯣ ꯍꯟꯗꯛ ꯑꯃ ꯑꯥ ꯃꯣꯏ ꯑꯃ ꯕꯥꯏꯔꯦꯜ ꯆꯠꯄꯗꯣ ꯈꯪꯕ꯭ꯔꯣ?
ꯑꯍꯣ ꯈꯪꯉꯦ ꯈꯪꯉꯦ꯫
ꯑꯁ ꯑꯗꯨꯅꯦ ꯑꯉꯥꯡ ꯑꯣꯏꯕꯩꯅꯤꯅꯦ꯫
ꯊꯥꯖꯕ ꯌꯥꯕ ꯅꯨꯄꯥ ꯅꯠꯇꯦꯕ꯫
ꯑꯉꯥꯡꯒꯤ ꯋꯥꯈꯜꯅ ꯋꯥꯈꯜ ꯉꯥꯛꯇꯅꯤꯅꯦ
ꯑꯗꯨꯒꯨꯝꯕꯗꯣ ꯑꯗꯨꯅꯦ ꯅꯨꯄꯥꯁꯦ ꯊꯥꯖꯕ ꯌꯥꯗꯦ ꯍꯥꯏꯔꯤ ꯍꯥꯏꯔꯤꯁꯦ꯫
ꯅꯨꯄꯤꯁꯨꯅꯦ
ꯅꯨꯄꯤꯅ ꯂꯥꯟꯕꯅꯠꯇꯦ꯫
ꯅꯨꯄꯤꯅ ꯄꯦꯟꯍꯟꯗꯕꯤ ꯑꯣꯏꯔꯝꯅꯤ꯫
ꯑꯗꯨ ꯇꯧꯕ ꯌꯥꯗꯦ ꯍꯥꯏꯕꯗꯤꯀꯣ ꯅꯨꯄꯥꯗꯣ ꯅꯨꯡꯁꯤꯔꯗꯤ ꯆꯠꯀꯗꯕ ꯅꯠꯇꯦ ꯑ ꯅꯨ ꯄꯤ ꯑꯇꯣꯞꯄꯅꯀꯣ ꯇꯧꯔꯛꯑꯁꯨꯀꯣ ꯃꯥ ꯇꯨꯃꯤꯟ ꯂꯩꯒꯗꯕꯅꯦꯕ꯫
ꯑꯗꯨ ꯅꯨꯄꯤ ꯅꯨꯄꯤꯁꯤꯡꯁꯦ ꯃꯋꯥꯥ ꯂꯩꯕ ꯅꯨꯄꯥꯁꯤꯡ ꯌꯥꯝ ꯄꯥꯝꯃꯤꯁꯤ ꯀꯩ
ꯑꯩꯗꯤ ꯄꯥꯝꯗꯦ ꯇꯨ ꯀꯠ ꯆꯩꯌꯦ꯫
ꯑꯌꯥꯝꯕꯅ ꯑꯌꯥꯝꯕꯅ ꯄꯥꯝꯃꯦ ꯍꯥꯏꯌꯦ꯫
ꯄꯥꯝꯗꯦ ꯄꯥꯝꯗꯦ ꯀꯩꯒꯤ ꯀꯩꯒꯤ ꯄꯥꯝꯗꯣꯏꯕ
ꯈꯪꯗꯦꯗ ꯑꯗꯨꯝ ꯍꯥꯏꯅꯩꯗ ꯆꯨꯝꯗꯤ ꯆꯨꯝꯗꯧ ꯃꯥꯜꯂꯦ꯫
ꯑꯁ ꯀꯗꯥꯏꯗꯒꯤꯅꯣ ꯃꯀꯣꯛ ꯆꯥꯛꯄ ꯁꯤꯡꯅꯦ ꯃꯀꯣꯛ ꯆꯥꯛꯄ ꯁꯤꯡꯉꯦ ꯑꯗꯨꯗꯤ꯫ ꯃꯤꯒꯤ ꯏꯃꯨꯡ ꯊꯨꯒꯥꯏꯅꯤꯡꯕ ꯃꯤꯁꯤꯡ ꯑꯣꯏꯔꯝꯒꯅꯤ꯫
ꯑꯗꯨꯅꯦ ꯑꯗꯨꯅꯦ ꯑꯩꯅ ꯍꯥꯏꯔꯤꯁꯦ ꯅꯨꯄꯤꯁꯤꯡꯁꯦ ꯌꯥꯝ ꯐꯠꯇꯦꯕ꯫
ꯅꯨꯄꯥꯁꯨꯅꯦ ꯅꯨꯄꯥꯁꯨ ꯅꯨꯡꯁꯤꯔꯗꯤ ꯆꯠꯂꯣꯏꯗꯕꯅꯦ꯫ ꯅꯨꯄꯤꯒꯤꯗꯃꯛꯇ ꯂꯦꯞꯀꯗꯕꯅꯦ꯫
ꯋꯥꯈꯜꯖꯦ ꯅꯨꯄꯤꯁꯤꯡ ꯅꯨꯄꯤꯁꯤꯡꯒꯤ ꯋꯥꯈꯜ
ꯀꯅꯥꯅ ꯍꯧꯕꯅꯣ ꯈꯪꯗ꯭ꯔꯤꯗꯅ꯫
ꯈꯪꯗꯦ ꯃꯣꯏ ꯃꯣꯏꯒꯤ ꯋꯥꯗꯨꯁꯨ ꯗꯥꯏꯔꯦꯛ ꯍꯦꯛꯇ ꯍꯥꯏꯗꯕꯅꯤꯅ ꯀꯔꯤ ꯀꯃꯥꯏꯅ ꯇꯧꯔꯤꯅꯣꯁꯨ ꯁꯦꯡꯗꯣꯛꯇꯦ ꯆꯨꯝꯕ꯭ꯔꯥ ꯂꯥꯟꯕ꯭ꯔꯥꯁꯨ ꯈꯪꯗꯦ ꯑꯗꯨ ꯆꯦꯜꯂꯛ ꯆꯦꯜꯂꯛꯄ꯭ꯔꯥ ꯆꯦꯜꯂꯛꯇꯕ꯭ꯔꯥꯁꯨ ꯈꯪꯗꯦ ꯁꯨꯝ ꯀꯣꯏꯅꯔꯝꯃꯗꯤ